ꯑꯁ ꯑꯁ
ꯇꯥꯕ꯭ꯔꯣ
ꯑꯁ ꯅꯨꯡꯉꯥꯏꯔꯤꯕꯣ ꯏꯌꯥꯝꯕ
ꯅꯨꯡꯉꯥꯏꯔꯤꯌꯦ ꯅꯨꯡꯉꯥꯏꯔꯤꯌꯦ ꯏꯅꯥꯎ
ꯑꯁ ꯅꯪ ꯐꯣꯟ ꯄꯥꯏꯈꯠꯄ ꯈꯨꯟꯅꯨꯡꯉꯥꯏꯁꯤꯗꯤ
ꯑꯁ ꯇꯧꯔꯛꯑꯗꯤ ꯑꯗꯨꯝ ꯄꯥꯏꯔꯛꯀꯅꯤꯅꯦ ꯎꯝ ꯇꯧꯔꯛꯑꯗꯤ ꯑꯗꯨꯝ ꯄꯥꯏꯔꯛꯀꯅꯤ
ꯍꯔꯥꯎꯒꯝ ꯄ ꯑꯣꯏꯣꯏꯗ
ꯉꯁꯥꯏ ꯑꯩꯅ ꯑꯩꯅ ꯑꯣꯛ ꯑꯐꯨꯠꯄ ꯊꯤꯜꯂꯛꯄꯗꯣ ꯍꯥꯎꯕ꯭ꯔꯣ
ꯁꯥꯎꯣꯏꯅꯦꯍꯦ ꯑꯗꯨ ꯃꯃ ꯃꯊꯪ ꯃꯊꯪꯗꯗꯤ ꯖꯒꯣꯠ ꯆꯥꯗꯕ ꯑꯗꯨꯒꯨꯝꯕ ꯇꯧꯔꯛꯀꯅꯨꯀꯣ
ꯍꯥꯎꯈꯤꯕꯅꯦꯍꯦ ꯐꯖꯅ ꯐꯨꯨꯞꯄꯅꯦ ꯐꯖꯅ ꯊꯣꯡꯕꯅꯦ
ꯅꯪꯅ ꯑꯣꯁꯥ ꯀꯩꯅꯣ ꯇꯧꯕꯗꯣ ꯑꯩꯈꯣꯏꯗ ꯌꯧꯕ ꯀꯥꯟꯗ ꯀꯩꯅꯣ ꯑꯣꯜꯂꯤꯅꯦ ꯈꯥꯃꯦꯟ ꯑꯣꯟꯈ꯭ꯔꯦꯅꯦ
ꯑꯁ ꯕꯦꯔꯥꯅꯤꯍꯦ ꯃꯤ ꯑꯩꯅ ꯃꯤ ꯑꯃꯗ ꯑꯁ ꯄꯤꯕꯤꯌꯨ ꯏꯅꯥꯎꯗ ꯄꯤꯕꯤꯌꯨꯀꯣꯅ ꯑꯩꯅ
ꯑꯗꯣ ꯄꯨꯔꯛꯄꯗꯣ ꯂꯧꯊꯣꯛꯄꯗꯗꯤ ꯑꯣꯁꯥꯅꯦꯕꯀꯣ ꯈꯥꯡꯗ ꯍꯦꯛ ꯊꯥꯗꯕꯗ ꯀꯥꯏꯟꯅ ꯈꯥꯝꯃꯦꯅ ꯑꯣꯟꯈ꯭ꯔꯦ
ꯅꯠꯇꯦꯕ ꯑꯩ ꯍꯥꯏꯒꯦꯕ ꯑꯗꯨ ꯑꯣꯛꯁꯥꯗꯣ ꯑꯩꯅ ꯃꯄꯥꯟꯗ ꯃꯤ ꯑꯃ ꯂꯩꯔꯝꯕ ꯑꯁ ꯑꯁꯤ ꯏꯅꯥꯎꯗ ꯄꯤꯕꯤꯌꯨ ꯀꯣꯅ ꯑꯩ ꯄꯤꯔꯝꯕꯅꯦꯕ ꯃꯥꯅ ꯁꯦꯔꯥꯟ ꯇꯨꯔꯥꯟ ꯕꯤ ꯑꯣꯏ
ꯃꯥꯅ ꯑꯗꯨꯝ ꯂꯝꯕꯤꯗ ꯃꯥꯡꯍꯟꯕꯔꯥ ꯅꯠꯇ꯭ꯔꯒ ꯑꯩꯉꯣꯟꯗ ꯌꯧꯗꯕ ꯌꯥꯔꯥ ꯀꯩꯅꯣꯝꯇ ꯇꯧꯔꯕꯅꯦ
ꯃꯥ ꯃꯥ ꯆꯥꯅꯤꯡꯕꯒꯤ ꯃꯥ ꯑꯣꯏꯅ ꯂꯧꯔꯒ ꯍꯛ ꯈꯥꯃꯦꯟ
ꯑꯗꯨ ꯌ ꯑꯣꯏꯔꯝꯒꯅꯦ ꯑꯗ ꯈꯥꯃꯦꯟꯁꯤ ꯀꯩꯅꯣꯗ ꯌꯥꯏꯗ ꯀꯩꯁꯨ ꯀꯛꯏꯦ
ꯎꯝ ꯍꯣꯏ ꯍꯣꯏ ꯍꯧꯖꯤꯛ ꯀꯒꯥꯔꯤ ꯃꯊꯦꯜ ꯆꯥꯔꯦ ꯅꯣꯏ ꯉꯁꯤ
ꯑꯗꯨꯗ ꯅꯪ ꯈꯥꯃꯦꯟ ꯄꯣꯔꯛꯑꯕꯅꯤꯅ ꯈꯥꯃꯦꯟ ꯑꯣꯏꯅꯁ
ꯑꯣ ꯑꯁ ꯆꯥꯅꯤꯡꯉꯥꯏ ꯆꯥꯅꯤꯡꯉꯥꯏ ꯆꯥꯅꯤꯡꯉꯥꯏ ꯂꯩꯔꯤ ꯐꯥꯎꯗꯤꯁ ꯏꯁꯣꯔꯕꯨ ꯊꯥꯒꯠꯅꯤꯡꯉꯥꯏ ꯂꯩꯔꯦꯀꯣ
ꯍꯌꯦꯡꯅ ꯅꯪ ꯀꯔꯤ ꯑꯃꯨ ꯄꯨꯔꯛꯇꯣꯏꯅꯣ ꯈꯪꯗ꯭ꯔꯦ ꯑꯣꯣꯔꯦꯦꯟꯟ ꯇꯝꯕꯒ
ꯎꯝ ꯑꯩ ꯍꯌꯦꯡꯗꯨ ꯏꯅꯥꯎꯒꯤꯗꯃꯛꯇ ꯀꯔꯤ ꯄꯨꯔꯛꯀꯗ꯭ꯔꯥ ꯍꯥꯏꯕꯗꯨ ꯃꯪ ꯃꯪ
ꯃꯪ ꯃꯪꯗ ꯀꯩꯅꯣ ꯍꯥꯟꯅ ꯀꯩꯅꯣ ꯇꯧꯔꯨꯒꯦ ꯑꯗꯨꯒ ꯍꯌꯦꯡ ꯑꯃꯨꯛ ꯄꯥꯎ ꯐꯥꯎꯅꯁꯦ ꯑꯗꯨ
ꯎꯝ ꯍꯣꯏ ꯃꯪꯗ ꯎꯠꯂꯝꯕ ꯄꯣꯠꯇꯣ ꯑꯗꯨꯝ ꯗꯥꯏꯔꯦꯛ ꯊꯤꯜꯂꯛꯀꯅꯤ
ꯀ ꯑꯥ ꯀ ꯀꯔꯤꯝꯇ ꯋꯥꯔꯅꯨ ꯁꯤ ꯏꯅꯥꯎꯁꯤꯗꯤꯕꯨ
ꯑꯗ ꯅꯣꯏ ꯑꯩꯒꯤ ꯅꯣꯏ ꯑꯣꯁꯥ ꯈꯔ ꯂꯦꯝꯕꯗꯣ ꯑꯩꯗꯤ ꯄꯤꯈ꯭ꯔꯕꯅꯤꯅ ꯅꯣꯏꯗꯤ ꯀꯩ ꯅ ꯆꯥꯔꯒꯦ
ꯑꯁ ꯑꯩ ꯉꯁꯤ ꯀꯔꯤ ꯇꯧꯋꯦ ꯉꯁꯤꯗꯤ ꯈꯣꯡꯗ꯭ꯔꯨꯝ ꯑꯣꯏꯅꯀꯣ ꯐꯨꯠꯂꯒ ꯆꯥꯔꯦ
ꯑꯁ ꯑꯌꯨꯛꯁꯨ ꯈꯣꯡꯗ꯭ꯔꯨꯝꯝ ꯍꯧꯖꯤꯛꯁꯨ ꯈꯣꯡꯗ꯭ꯔꯣꯝ
ꯍꯣꯏ ꯑꯁ ꯈꯣꯡꯖꯣꯝꯗꯣ ꯍꯥꯏꯕꯗꯤ ꯆꯥꯎꯕꯅꯤꯅꯀꯣ
ꯎꯝ
ꯍꯥꯎꯕꯅꯤꯅ ꯑꯃꯨꯛꯇꯪꯗ ꯆꯥꯕ ꯉꯝꯗꯦꯕ ꯈꯥꯏꯔ ꯈꯥꯏꯔꯒ ꯑꯗꯨꯝ ꯊꯝꯕꯗꯣ ꯍꯦꯛꯇ ꯑꯗꯨꯝ ꯍꯥꯏꯗꯤ ꯀꯨꯏꯅ ꯊꯝꯃꯗꯤ ꯐꯠꯂꯔꯣꯏꯗꯅ
ꯑ ꯍ
ꯄꯣꯠꯇꯣ ꯄꯠꯂꯅꯦꯕ
ꯑ ꯍꯛꯆꯥꯡꯒꯤ ꯅꯠꯇꯦꯕ ꯈꯜꯂꯤꯁꯦ ꯄꯣꯠ ꯄꯣꯠꯇꯅꯦꯕ ꯈꯜꯂꯤꯁꯦ
ꯅꯠꯇꯦ ꯅꯠꯇꯦ ꯅꯠꯇꯦ ꯅꯠꯇꯦ ꯅꯪ ꯂꯥꯟꯅ ꯈꯜꯂꯦꯕ
ꯍꯥꯏ
ꯑꯩꯅ ꯍꯥꯏꯕꯗꯤ ꯄꯣꯠꯇꯣ ꯍꯥꯏꯗꯤ ꯏꯟꯖꯥꯡ ꯅꯥꯄꯤꯗꯣ ꯈꯣꯡꯗ꯭ꯔꯨꯝꯗꯣ ꯐꯔꯤꯀꯥꯟꯗ ꯆꯥꯍꯧꯒꯦ ꯁꯤꯅꯦꯕ
ꯑ ꯑꯗꯨꯕꯨꯗꯤ ꯈꯣꯡꯗꯣꯔꯨꯝꯕꯨꯗꯤ ꯀꯩꯅꯣꯗꯤ ꯆꯨꯝꯕ ꯑꯗꯨꯒ ꯍꯛꯆꯥꯡꯗꯗꯤ ꯗꯕꯜ ꯆꯥꯁꯤꯜꯂꯕꯅꯤꯅ ꯑꯇꯩ ꯚꯤꯇꯥꯃꯤꯟ ꯌꯥꯎꯗ꯭ꯔꯦꯗꯅ ꯑꯌꯨꯛ ꯌꯥꯎꯔꯛꯄ ꯚꯤꯇꯥꯃꯤꯟꯁꯨ ꯑꯃꯨꯛ ꯍꯧꯖꯤꯛꯁꯨ ꯄꯤꯁꯤꯜꯂꯦ
ꯑꯁ ꯑꯗꯨꯅꯤꯅꯦ ꯐꯔꯤꯁꯦ
ꯑꯗꯣ ꯑꯗꯨꯃꯥꯏꯅ ꯐꯕ꯭ꯔꯥ
ꯐ ꯐꯒ ꯐ ꯐꯒꯗꯧꯕ ꯇꯥ ꯐꯕ ꯇꯥꯕꯅꯤꯅꯦ
ꯑꯗꯨꯗꯤ ꯍꯌꯦꯡꯁꯨ ꯀꯩꯅꯣ ꯄꯨꯔꯛꯑꯣ ꯑꯣꯁꯥ ꯑꯗꯨꯗꯤ
ꯑꯁ ꯉꯁꯤꯗꯤ ꯅꯠꯇꯦ ꯈꯣꯡꯗ꯭ꯔꯨꯝꯗꯣ ꯈꯥꯏꯔꯕꯅꯤꯅ ꯈꯥꯏꯗꯣꯛꯑꯒ ꯊꯝꯕꯗꯣ ꯅꯨꯡꯉꯥꯏꯔꯔꯣꯏꯅ ꯂꯣꯏꯅ ꯍꯧꯖꯤꯛꯁꯨ ꯑꯗꯨꯝ ꯆꯥꯊꯣꯛꯈ꯭ꯔꯕ ꯂꯣꯏꯈ꯭ꯔꯦꯗ ꯍꯧꯖꯤꯛꯇꯤ ꯂꯩꯇ꯭ꯔꯦꯗ
ꯑ ꯑꯗꯨꯗꯤ ꯍꯌꯦꯡ ꯑꯌꯨꯛꯅ ꯀꯩ ꯌꯦꯟꯖꯥꯡ ꯆꯥꯗꯣꯏꯕ
ꯈꯪꯗꯦ ꯍꯌꯦꯡ ꯑꯌꯨꯛꯁꯦ ꯍꯧꯒꯠꯂꯒ ꯀꯔꯤ ꯀꯔꯤ ꯑꯩꯈꯣꯏ ꯎꯝ ꯑꯩꯈꯣꯏ ꯁꯤꯗ ꯑꯩꯈꯣꯏ ꯂꯩꯀꯥꯏꯁꯤꯗ ꯍꯤꯟꯖꯥꯡ ꯅꯨꯄꯤ ꯌꯣꯟꯕ ꯍꯦꯛ ꯍꯦꯛ ꯂꯥꯛꯑꯦꯕꯀꯣ
ꯎꯝ
ꯑꯌꯨꯛ ꯉꯟꯇꯥ ꯑꯗꯨ ꯀꯔꯤ ꯀꯔꯤ ꯄꯨꯔꯛꯄ꯭ꯔ ꯍꯥꯏꯕꯗꯨ ꯀꯨꯝꯃꯒ ꯌꯦꯡꯕ ꯇꯥꯔꯦ
ꯑꯠꯆꯥꯆꯥ ꯍꯌꯦꯡꯗꯤ ꯀꯩꯅꯣ ꯑꯥ ꯍꯌꯦꯡꯗꯤ ꯑꯍꯥꯎꯕ ꯍꯌꯦꯡꯗꯤ ꯑꯍꯥꯎꯕ ꯄꯨꯔꯛꯇꯧ ꯃꯥꯜꯂꯦꯍꯦ
ꯎꯝ ꯄꯨꯔꯛꯀꯅꯤ ꯄꯨꯔꯛꯀꯅꯤ ꯅꯨꯡ ꯇꯤꯒꯤ ꯄꯨꯔꯛꯀꯅꯤ ꯀꯔꯤꯒꯤ ꯄꯨꯔꯛꯑꯣꯏ
ꯎꯝ ꯑꯗꯨꯗ ꯍꯥꯏꯔꯒ ꯉꯁꯤ ꯁꯥꯟꯅꯕꯁꯦ ꯅꯍꯥꯟꯒ ꯉꯁꯤꯒ ꯀꯃꯥꯏꯅ ꯇꯧꯏ ꯁꯥꯟꯅꯕꯗꯣ
ꯉꯁꯤꯁꯦ ꯑꯗꯨꯝ ꯅꯨꯡꯉꯥꯏ ꯑꯗꯨꯒ ꯑꯁ ꯋꯥꯌꯦꯅꯦ ꯉꯁꯤꯁꯨ ꯉꯁꯤꯅ ꯈꯔ ꯅꯨꯡꯉꯥꯏ ꯍꯥꯏꯗꯤ ꯃꯤꯁꯨ ꯑꯦꯛꯖꯦꯛ ꯀꯩꯅꯣ ꯇꯧꯕꯅꯤꯅꯀꯣ ꯍꯥꯟꯅ ꯍꯥꯟꯅꯗꯤ ꯃꯤ ꯌꯥꯝꯃꯦꯕ ꯉꯁꯤꯗꯤ ꯃꯤ ꯃꯉꯥ ꯇꯔꯨꯛ ꯁꯥꯟꯔꯕꯅꯤꯅ ꯐꯤꯜꯒꯗꯣ ꯆꯞ ꯆꯥꯔꯦꯅ
ꯎꯝ ꯑꯗꯣ ꯉꯁꯥꯏ ꯑꯩꯈꯣꯏ
ꯇꯥꯕ꯭ꯔ ꯇꯥꯕ꯭ꯔꯣ
ꯑꯩꯈꯣꯏ ꯑꯩꯈꯣꯏꯅ ꯑꯍꯥꯟꯕ ꯁꯥꯟꯅꯕ ꯃꯇꯝꯗꯣ
ꯑꯥ
ꯑꯩꯈꯣꯏꯅ ꯑꯍꯥꯟꯕ ꯁꯥꯟꯅꯕ ꯃꯇꯝꯗꯤ ꯃꯤ ꯌꯥꯝ ꯃꯤ ꯌꯥꯝꯃꯝꯗꯦꯗꯅ
ꯍꯣꯏ
ꯑꯗꯨ ꯑꯗꯨ ꯃꯇꯝꯗꯗꯤ
ꯑꯗꯨ ꯑꯗꯨ ꯃꯇꯝꯗꯨꯁꯨ ꯅꯨꯡꯉꯥꯏꯀꯣ ꯉꯁꯤꯁꯨ ꯑꯗꯨꯝ ꯅꯨꯡꯉꯥꯏ ꯍꯥꯏꯗꯤ ꯉꯔꯥꯡꯒ ꯉꯔꯥꯡ ꯅꯍꯥꯟꯗꯗꯤ ꯅꯨꯡꯉꯥꯏꯇꯦ ꯃꯤ ꯌꯥꯝꯕꯅꯤꯅ ꯀꯥꯏꯗꯩ ꯃꯤ ꯃꯥ ꯄꯟ ꯇꯔꯥꯒ ꯁꯥꯟꯅꯕꯗꯨꯗ ꯇꯤꯝ ꯑꯃꯗ
ꯎꯝ ꯑꯍꯥꯟ ꯑꯍꯥꯟꯕꯗꯗꯤ ꯃꯤ ꯌꯥꯝꯃꯝꯗꯕ ꯃꯇꯝꯗꯗꯤ ꯅꯨꯡꯉꯥꯏꯌꯦꯕ
ꯎꯝ
ꯍꯥꯏꯕꯗꯤ ꯀꯣꯜꯂꯛꯄ ꯃꯇꯝꯗ ꯑꯀꯣꯟꯕꯗꯗꯤ ꯃꯤꯁꯨ ꯑ ꯃꯤꯁꯨ ꯈꯔ ꯆꯪꯁꯤꯜꯂꯛꯑꯦꯗꯅ
ꯑꯗꯨ ꯃꯤꯗꯨ ꯃꯁꯤꯡꯗꯨ ꯌꯥꯝꯈꯜꯂꯛꯑꯕꯅꯤꯅ ꯅꯨꯡꯉꯥꯏꯇꯕ ꯑꯗꯨꯒꯤꯅꯦ ꯑꯩꯅ ꯇꯣꯛꯊꯣꯛꯏꯗꯣ
ꯑꯠꯆꯥꯆꯥ ꯑꯗꯨꯒ ꯑꯩꯗꯤ ꯇꯣꯛꯇ꯭ꯔꯦ ꯍꯥꯏꯗꯤ ꯆꯦꯟ ꯆꯦꯟꯅꯤꯡꯕꯀꯣ
ꯎꯝ
ꯑꯗꯒꯤ ꯎꯝ
ꯍꯥꯏꯗꯤ ꯃꯤꯗꯨ ꯃꯤꯗꯨ ꯌꯥꯝꯃꯜꯂꯁꯨ ꯀꯔꯤ ꯇꯧꯋꯦꯕ ꯅꯨꯡꯉꯥꯏꯇꯦꯕ ꯑꯗꯨꯒꯤꯅꯦ ꯑꯩꯅ ꯇꯜꯂꯒ ꯇꯣꯛꯏꯗꯣ ꯎ ꯑꯩꯈꯣꯏ ꯑꯍꯥꯟꯕ ꯁꯥꯟꯅꯕ ꯃꯇꯝꯗꯗꯤ ꯃꯤ ꯃꯔꯤꯔ ꯃꯉꯥꯔ ꯃꯉꯥ ꯃꯉꯥ ꯁꯥꯟꯅꯕꯗꯣ ꯑꯗꯨꯒꯤ ꯆꯞ ꯆꯥꯕ ꯅꯨꯡꯉꯥꯏꯌꯦꯕ
ꯃꯉꯥ ꯍꯣꯏ ꯌꯥꯝꯕꯗ ꯇꯔꯨꯛ ꯀꯣ
ꯎꯝ
ꯇꯔꯨꯛ ꯐꯥꯎ ꯌꯥꯝ꯭ꯔꯕꯅꯦ ꯃꯉꯥꯗ ꯀꯩꯅꯣ ꯃꯉꯥ ꯑꯦꯛꯖꯦꯛ ꯉꯁꯤꯁꯨ ꯋꯥꯏ
ꯎꯝ ꯍꯥꯏꯕꯗꯤ ꯑꯩꯈꯣꯏꯗꯤ ꯑꯩꯈꯣꯏꯗꯤ ꯒꯣꯜ ꯃꯆꯥꯅꯤꯅꯀꯣ ꯃꯤ ꯌꯥꯝꯃꯥ ꯗꯤ ꯒꯣꯜꯗꯣ ꯑꯆꯧꯕ ꯇꯧꯒꯗꯧꯕꯅꯦꯕ
ꯍꯥ ꯍꯥꯏ
ꯍꯥꯏꯕꯗꯤ ꯑꯩꯈꯣꯏꯅ ꯁꯥꯟꯅꯔꯤꯕꯗꯨ ꯂꯝꯄꯥꯛꯇꯁꯨ ꯑꯩꯈꯣꯏꯅ ꯄꯤꯛꯅ ꯁꯥꯟꯅꯩꯗꯅ ꯆꯥꯎꯖꯔꯁꯨ ꯑꯗꯨꯒꯤ
ꯒꯣꯄꯣꯁ ꯑꯆꯧꯕ ꯀꯩꯅꯣ ꯍꯥꯞꯄ ꯌꯥꯔꯒꯗꯤꯀꯣ
ꯎꯝ
ꯅꯩꯔꯝꯒꯗꯕꯅꯦ ꯆꯥ ꯃꯆꯥ ꯑꯣꯏꯕꯗꯨꯗ ꯇꯧ ꯇꯧꯅꯤꯡꯗꯕꯅꯤ
ꯈꯜꯂꯦꯕ ꯑꯩꯁꯨ ꯈꯜꯂꯦꯕ ꯅꯪ ꯅꯪ ꯌꯥꯝ ꯇꯧꯊꯣꯛꯅꯤꯡꯉꯕꯗꯨ ꯑꯩ ꯈꯪꯉꯦꯕ ꯅꯪꯅ ꯇꯧꯔꯛꯀꯗꯕꯗꯣ ꯑꯆꯧꯕꯗꯩꯗꯤꯞ ꯑꯆꯧꯕꯗꯤ ꯅꯪ ꯅꯪ ꯑꯆꯧꯕꯗꯗꯤ ꯐꯖꯟ ꯁꯥꯟꯅ
ꯎ ꯑꯥ ꯑꯩ ꯃꯄꯥꯟ ꯂꯝꯗ ꯑꯆꯧꯕ ꯉꯥꯛꯇ ꯇꯧꯔꯕꯅꯤꯅ ꯚꯥꯏ ꯑꯩꯈꯣꯏ ꯅꯦꯝꯃꯔꯒ ꯑꯗꯨꯅꯦ ꯑꯗꯨꯏꯅꯦ ꯃꯆꯥꯗꯣ ꯍꯩꯇꯦꯕ ꯑꯩꯈꯣꯏꯗꯤ ꯍꯥꯏꯗꯤ ꯇꯣꯔꯅꯃꯦꯟ ꯑꯆꯧ ꯑꯆꯧꯕ ꯇꯧꯕꯅꯤꯅ
ꯎꯝ ꯑꯩ ꯚꯥꯞ ꯇꯥꯔꯦ ꯑꯩ ꯚꯥꯞ ꯇꯥꯔꯦ
ꯑ ꯍꯣꯏ ꯑꯗꯨ ꯅꯪ ꯇꯥꯕ ꯑꯗꯨꯅꯦ ꯑꯗꯣ ꯃꯆꯥꯗꯣ ꯑꯩꯈꯣꯏꯗ ꯍꯩꯅꯗꯦꯕ ꯍꯥꯏ ꯇꯔꯦꯅꯦ ꯑꯗꯨ ꯕꯣꯜꯁꯦ ꯂꯥꯛ ꯃꯆꯥ ꯁꯥꯟꯅꯔꯒꯗꯤ ꯕꯣꯜ ꯂꯥꯛꯑꯀꯥꯟꯗ ꯑꯩꯈꯣꯏꯗ ꯅꯥꯔꯕꯁ ꯆꯠꯄꯒꯨꯝꯕ ꯌꯥꯎꯋꯦꯕꯀꯣ ꯑꯆꯧꯕꯗꯤ ꯑꯗꯨꯒꯨꯝꯕ ꯂꯣꯏ ꯃꯥꯡꯉꯦ
ꯍꯣꯏꯅꯦ ꯍꯣꯏꯅꯦ
ꯅꯩꯔꯕꯅꯤꯅꯦ ꯀꯩꯅꯣ ꯃꯦꯁꯤꯒ ꯏꯕꯥꯅꯤ ꯏꯁꯇꯥꯏꯜ ꯆꯥꯃꯤꯟꯅꯕꯅꯤꯅꯦꯍꯦ
ꯎꯝ ꯑꯁ ꯆꯥ ꯑꯩ ꯍꯧꯖꯤꯛꯇꯥ
ꯎꯝ ꯎꯝ ꯑꯗ ꯑꯩꯁꯦ ꯀꯩꯅꯣ ꯑꯥ ꯃꯄꯥꯟ ꯂꯝꯗ ꯂꯩꯇ꯭ꯔꯕꯅꯤꯅ ꯑꯣ ꯌꯨꯝꯗ ꯂꯩꯔꯕꯅꯤꯅ ꯍꯣꯔꯦꯟ ꯅꯦꯃꯥꯔ ꯇꯧꯕꯅꯤꯀꯣ ꯑꯗꯨꯗ ꯃꯥꯒꯤ ꯏꯁꯇ꯭ꯔꯥꯏꯀꯔ ꯆꯠꯃꯤꯟꯅꯕ ꯅꯦꯝꯃꯔꯒ ꯄ꯭ꯂꯦ ꯌꯦꯡꯉꯨꯀꯣ ꯍꯣꯔꯦꯟ ꯑꯩ ꯌꯥꯎꯗꯕꯅꯤꯅ ꯃꯊꯟ ꯃꯊꯟꯇꯥ ꯅꯨꯉꯥꯏꯔꯔꯣꯏ ꯃꯥ
ꯑꯠꯆꯥꯥ ꯑꯣ ꯑꯩ ꯈꯪꯉꯦ ꯑꯁ ꯏꯅꯥꯎꯗꯤ ꯀꯔꯤ ꯊꯥꯛ ꯀꯥꯁꯤ ꯑꯥꯐꯥꯎ ꯌꯧꯔꯝꯃꯤ
ꯌꯧꯔ ꯌꯧꯔꯝꯃꯅꯤ ꯌꯧꯔꯑꯝꯃꯅꯤ ꯅꯣꯏꯅ ꯈꯪꯗꯕ ꯋꯥꯅꯦ ꯃꯆꯥꯗ ꯍꯩꯅꯗꯕꯗꯨꯗ ꯅꯣꯏ ꯃꯆꯥꯠ ꯑꯗꯨꯗꯤ ꯈꯜꯂꯝꯒꯅꯦꯕ ꯑꯁ ꯁꯤ ꯅꯨꯄꯥꯁꯦ ꯕꯣꯜꯒ ꯍꯩꯇꯕ ꯖꯥꯠꯂꯥꯅꯀꯣ
ꯎ ꯑꯁ ꯌꯥꯝ ꯊꯥꯛ ꯊꯥꯛꯁꯦ ꯌꯥꯝ ꯋꯥꯡꯉꯝꯃꯦꯅꯦ
ꯍꯥꯣꯏ ꯍꯣꯏꯆꯧ ꯑꯆꯧꯕꯒꯤ ꯑꯩꯒꯤ ꯃꯒꯨꯟꯗꯣ ꯈꯪꯗ꯭ꯔꯤꯕ ꯅꯪ
ꯎꯝ ꯑꯁ ꯈꯪꯗꯦ ꯈꯪꯗꯦ
ꯎꯝ ꯈꯪꯗ꯭ꯔꯗꯤ ꯉꯁꯤꯅ ꯈꯪꯕꯁꯨ ꯑꯣꯏꯔꯣꯀꯣ
ꯈꯪꯉꯒꯦ ꯈꯪꯉꯒꯦ
ꯑꯠꯆꯥ ꯆꯥ ꯑꯗꯨꯒ ꯀꯩꯅꯣ ꯌꯦꯡꯒꯗ꯭ꯔꯣ ꯍꯣꯔꯦꯟꯗꯤ ꯌꯦꯡꯒꯗ꯭ꯔꯣ
ꯍꯣꯔꯦꯟꯁꯦ ꯄꯨꯡ ꯑꯃ ꯃꯈꯥꯏ ꯍꯥꯏꯕ꯭ꯔꯣ
ꯑꯃ ꯃꯈꯥꯏꯗ ꯑꯣꯏꯔ ꯃꯥꯜꯂꯦ ꯍꯣꯏ
ꯑꯁ ꯍꯣꯔꯦꯟꯗꯨ ꯒ꯭ꯌꯥꯟ ꯇꯥꯗ꯭ꯔꯦ ꯃꯤꯠꯇ ꯂꯩꯔꯦ
ꯎꯝ ꯌꯦꯉꯣꯀꯣ ꯍꯣꯔꯦꯟꯒꯤ ꯍꯣꯔꯦꯟ ꯃꯣꯏ ꯅꯦꯃꯔ ꯁꯥꯟꯅꯕ ꯃꯑꯣꯡꯗꯣ ꯑꯩ ꯑꯩ ꯑꯩ ꯁꯥꯟꯅꯕꯒ ꯑꯗꯨꯝ ꯍꯥꯏꯐꯦꯠꯇꯤ ꯃꯥꯟꯅꯕꯅꯤ
ꯎꯝ ꯑꯁ ꯑꯩꯗꯤ ꯕꯤꯠ ꯂꯩꯇꯦꯗ ꯑꯩꯗꯤ ꯍꯂꯥꯟꯕꯨ ꯑꯣꯏꯅ ꯁꯞꯄꯣꯔꯠ ꯇꯧꯒꯅꯤꯗ
ꯑꯁ ꯑꯩ ꯍꯂꯥꯟꯕꯨꯁꯨ ꯅꯨꯡꯁꯤ ꯃꯉꯣꯟꯗꯒꯤ ꯍꯦꯟꯅ ꯅꯦ ꯅꯦꯃꯥꯔꯅ ꯅꯨꯡꯁꯤꯅꯦ ꯀꯔꯤ ꯄꯥꯏꯂ ꯀ ꯎ
ꯄꯣꯅꯤ ꯃꯣꯏ ꯉꯁꯤ
ꯑꯥ ꯑꯗ ꯍꯜꯂꯟꯕꯨꯁꯨ ꯅꯨꯡꯁꯤ ꯑꯗꯨꯒ ꯅꯃ꯭ꯥꯔꯅ ꯑꯗꯨꯝ ꯍꯦꯜꯂꯕꯅꯤꯅ ꯅꯦꯃꯥꯔꯗꯣ ꯑꯦ ꯀꯩꯅꯣ ꯍꯜꯂꯥꯟꯗꯣ ꯊꯝꯕ ꯇꯥꯔꯦꯅꯦ ꯑꯗꯨꯒ ꯀꯩꯅꯣꯁꯨ ꯅꯩꯕꯅꯦꯍꯦ ꯅꯦꯃꯥꯔ ꯌꯥꯎꯗ꯭ꯔꯁꯨ ꯕꯤꯅꯤꯗꯣ
ꯎꯝ ꯍꯣꯏ
ꯑꯗꯩ ꯕꯤꯅꯤꯕꯨꯗꯤ ꯀꯌꯥꯝ ꯄꯨꯟꯅ ꯁꯥꯟꯅꯗꯦ ꯀ ꯑꯗꯨꯒ ꯅꯦꯃꯥꯔꯅꯗꯤ ꯍꯦꯜꯂꯦꯕꯀꯣ ꯅꯦꯃꯥꯔꯗꯤ ꯏꯟꯖꯨꯔꯤꯗꯣ ꯂꯩꯕꯅꯤꯅ ꯍꯧꯖꯤꯛ ꯍꯣꯔꯦꯟ ꯁꯥꯟꯅꯒꯅꯤꯗꯤ ꯍꯥꯏꯕꯒꯨꯝꯗꯤ ꯇꯧꯋꯦ ꯈꯪꯗꯦ
ꯃꯥꯁꯦ ꯀꯗꯔꯗꯤ ꯌꯥꯝ ꯇꯧꯋꯦꯀꯣ
ꯇꯧꯕꯅꯦ ꯇꯧꯕꯅꯦ ꯑꯩ ꯈꯪꯉꯦ ꯆꯠꯃꯤꯟꯅꯕ ꯁꯦꯔꯥꯟ ꯨꯇꯨꯔꯥꯟ ꯇꯧꯕꯅꯦ ꯎꯝ
ꯑꯗꯨꯅꯦ ꯑꯩꯅ ꯅꯨꯡꯁꯤꯗ꯭ꯔꯤꯁꯦ
ꯑꯗꯣ ꯃꯥꯏ ꯃꯑꯣꯡꯗ ꯀꯩꯅꯣ ꯇꯧꯗ꯭ꯔꯣ ꯐꯖꯗ꯭ꯔꯣ ꯍꯥꯏꯗꯤ ꯑꯗꯨꯗꯅꯦ ꯃꯥ ꯁꯄ꯭ꯔꯤ ꯆꯄ꯭ꯔꯤ ꯇꯥꯕ ꯑꯗꯨ ꯃꯑꯣꯡꯗꯨꯅꯦ ꯃꯤꯅ ꯄꯥꯝꯅꯔꯤꯁꯦ ꯀꯔꯤꯅꯣꯅꯦ
ꯕꯤꯠ ꯂꯩꯇꯦ ꯑꯩꯗꯤ ꯕꯤꯠ ꯂꯩꯇꯦ ꯑꯩꯈꯣꯏꯗꯤ ꯔꯣꯅꯥꯜꯗꯣ ꯔꯣꯅꯥꯜꯗꯣ ꯍꯥꯏꯔ ꯂꯣꯏꯔꯦ ꯑꯩꯈꯣꯏꯗꯤ
ꯔꫭꯅꯥꯜꯗꯣ ꯑꯩꯒꯤꯅ ꯅꯦꯃꯥꯔ ꯅꯦꯃꯥꯔ ꯅꯠꯇꯔꯒ ꯕꯥꯞꯄꯦ
ꯂꯣꯏꯔꯦ ꯂꯣꯏꯔꯦ ꯑꯗꯣ ꯍꯌꯦꯡꯗꯤ ꯀꯔꯥꯏ ꯀꯔꯥꯏ ꯆꯠꯀꯅꯤ
ꯍꯌꯦꯡꯁꯦ ꯉꯁꯤ ꯕꯣꯜ ꯌꯦꯡꯑꯗꯤ ꯍꯌꯦꯡꯁꯦ ꯇꯨꯝꯗꯧ ꯃꯥꯜꯂꯦ
ꯑ ꯍꯌꯦꯡꯁꯦ ꯍꯌꯦꯡꯁꯦ ꯂꯥꯛꯀꯦ ꯂꯥꯛꯑꯒ ꯍꯩꯅꯧ ꯍꯩꯅꯧ ꯆꯥꯕ ꯆꯠꯁꯦ
ꯀꯩꯅꯧ ꯍꯌꯦꯡꯁꯦ ꯀꯩꯅꯣ ꯊꯪꯖꯅꯤꯀꯣ
ꯅꯠꯇꯦ ꯀꯗꯥꯥꯏ ꯍꯌꯦꯡ ꯊꯪꯖꯅꯣ ꯍꯌꯦꯡ ꯅꯤꯡꯊꯧꯀꯥꯕꯅꯦ ꯍꯌꯦꯡꯁꯦ
ꯑꯁ ꯉꯁꯤ ꯅꯣꯢꯃꯥꯢꯆꯤꯡꯅꯤꯀꯣ ꯑꯁ ꯑꯩꯁꯦ ꯀꯩꯅꯣꯝ ꯇꯧꯔꯦꯅꯦ ꯏꯁ ꯅꯦꯃꯥꯔꯒ ꯌꯧꯔꯕꯅꯤꯅ ꯑꯩꯗꯤ ꯃꯄꯥꯟ ꯂꯝꯗꯒꯤ ꯍꯧꯖꯤꯛ ꯉꯁꯤꯗꯣ ꯊꯣꯛꯂꯛꯄꯅꯦꯅꯒꯣ ꯃꯄꯥꯟ ꯂꯝꯗꯒ ꯀꯥꯏꯅꯣ ꯍꯥꯏꯐꯦꯠ ꯃꯥꯟꯅꯗꯦꯕ ꯑꯗꯨꯏꯅꯦ ꯑꯗꯨ ꯑꯩꯈꯣꯏꯗꯣ ꯅꯣꯡꯉꯥꯜꯂꯀꯥꯟꯗ ꯑꯗꯨꯗꯗꯤ ꯅꯨꯃꯤꯗꯥꯡ ꯑꯣꯏꯔꯦꯗꯅ
ꯎꯝ
ꯑꯩꯗꯤ ꯍꯌꯦꯡ ꯅꯤꯡꯊꯧ ꯀꯥꯕ ꯑ ꯍꯣꯏ ꯍꯣꯏ ꯆꯨꯝꯃꯤꯅꯤ ꯍꯥꯏ ꯕꯦꯔꯥꯅꯤꯍꯦ
ꯅꯪ ꯅꯪꯗꯣ ꯀꯣꯛ ꯈ꯭ꯔ ꯂꯩꯈꯠꯂꯖꯥꯠꯂꯣ
ꯂꯩꯈꯠꯄ ꯅꯠꯇꯦ ꯂꯩꯈꯠꯄ ꯅꯠꯇꯦ ꯃꯇꯝꯁ ꯃꯇꯝꯅ ꯀꯩꯅꯣ ꯌꯥꯗꯦ ꯑꯗꯨꯕꯩꯅꯦ ꯃꯣꯏ ꯀꯩꯅꯣꯗꯨꯒ ꯑꯁꯣꯝꯁꯥꯏꯗꯨꯨꯒꯀꯣ ꯃꯥꯟꯅꯗꯦꯕ ꯑꯗꯨꯅꯦ
ꯑꯦ ꯑꯗꯨ ꯍꯥꯏꯔꯒ ꯑꯁꯤ ꯁꯣꯔꯣꯛ ꯃꯇꯥꯏꯒꯤ ꯂꯝꯄꯥꯛ ꯃꯆꯥꯗꯨ
ꯑ
ꯑꯗꯨꯗ ꯑꯗꯨꯗ ꯀꯔꯤ ꯇꯧꯋꯤꯗꯅ ꯃꯦꯂꯥꯒꯤ ꯀꯟꯅ ꯁꯦꯝꯅꯔꯤ
ꯍꯣꯏ ꯍꯣꯏ ꯍꯣꯏ ꯇꯧꯋꯦ ꯇꯧꯋꯦ
ꯑꯁ ꯑꯗꯨ ꯊꯨꯅ ꯂꯣꯏꯁꯤꯜꯂꯗꯤꯀꯣ ꯐꯒꯗꯧꯕꯅꯦ ꯑꯩꯈꯣꯏ ꯌꯦꯡꯕ
ꯑ ꯍꯣꯏ ꯑꯗꯨꯗ ꯀꯩꯀꯩ ꯌꯥꯎꯗꯣꯏꯖꯥꯠꯅꯣ ꯑꯩꯁꯦ ꯃꯦꯂꯥꯁꯦ ꯑꯃꯨꯛꯐꯥꯎ ꯆꯠꯇ꯭ꯔꯤꯅꯦ ꯫
ꯑꯪꯗ
ꯃꯣꯏ ꯂ ꯀꯤꯗ꯭ꯔꯣꯒ ꯀꯩ ꯀꯩꯅꯣ ꯖꯥꯠꯖꯥꯠ ꯇꯧꯕ ꯃꯥꯜꯂꯦꯀꯣ ꯂꯨꯄꯥ